ꯍ ꯀꯆꯥꯔ ꯎꯝ ꯆꯥꯔꯦ ꯆꯍꯤ ꯆꯥꯔꯕ
ꯆꯔꯦ
ꯎꯝ ꯀꯩ ꯃꯊꯦꯜ ꯆꯥꯒꯦ ꯍꯀꯣ ꯊꯣꯛꯑꯦ
ꯑꯥ ꯑꯩꯅ ꯍꯥꯏꯕꯗꯣ ꯑꯩꯅ ꯑꯃꯨꯛꯀ ꯇꯥꯏꯌꯦ
ꯑꯩꯁꯨ ꯑꯩꯗꯤ ꯇꯥꯗꯦ
ꯎꯝ ꯇꯥ ꯇꯥꯗ꯭ꯔꯦ ꯎꯝ ꯇꯥꯔꯦ ꯇꯥꯔꯦ ꯑꯣꯏꯗꯧꯕ ꯃꯥꯜꯂꯦ ꯑꯗꯨꯝ ꯍꯥꯏꯔꯛꯑꯒꯦ
ꯍꯣꯏ ꯍꯣꯏ ꯍꯣꯏ ꯌꯥꯏꯑꯦ
ꯎꯝ ꯅꯠꯇ ꯌꯥꯝꯪ ꯀꯥ
ꯑꯩ ꯑꯩꯈꯣꯏꯒꯤ ꯉꯁꯤ ꯏꯔꯣꯡꯕꯒ ꯀꯩꯅꯣꯒ ꯄꯤ
ꯑꯣ ꯑꯩꯈꯣꯏꯒꯤꯅ ꯈꯣꯡꯗ꯭ꯔꯨꯝ ꯈꯣꯡꯗ꯭ꯔꯨꯝꯒ ꯀꯩꯅꯣ ꯊꯥꯡꯖꯤꯡ ꯃꯦꯠꯄꯒ ꯄꯤꯌꯦ ꯀꯥꯡꯍꯧ ꯑꯃ ꯑꯗꯨ ꯉꯧꯔꯒ ꯑꯗꯝꯒꯣ
ꯁꯔꯣꯝ ꯍꯕꯅ
ꯑꯥ ꯀꯧꯍꯧꯗꯨꯅ ꯑꯩꯈꯣꯢꯅ ꯉꯧꯖꯩꯕ
ꯎꯝ
ꯈꯣꯡꯗ꯭ꯔꯝ ꯊꯣꯡꯕꯗꯣ ꯑꯩꯗꯤ ꯍꯥꯅ ꯗꯩ ꯆꯥꯔꯛꯇꯕꯒꯤ ꯆꯥꯗ꯭ꯔꯦ
ꯎꯝ
ꯑꯗꯨꯅ ꯀꯥꯡꯍꯧꯕ ꯆꯥꯔꯦ
ꯅꯪ ꯀꯩꯀꯩ ꯏꯟꯊꯥꯡ ꯆꯥꯗꯒꯦ ꯑꯗꯨꯝ ꯆꯥꯕ ꯌꯥꯏ
ꯎꯝ ꯑꯩꯅ ꯆꯥꯗꯕꯁꯦ ꯌꯥꯝ ꯌꯥꯝꯃꯤꯗ ꯑꯩꯅ ꯆꯥꯗꯕꯁꯦ ꯇꯥꯔꯗꯤ ꯃꯤ ꯂꯣꯏ ꯁꯥꯎꯃꯤꯟꯅꯔꯦ
ꯍꯥꯏꯊꯔꯛꯑꯣ ꯇꯥꯁꯤꯗꯅ
ꯎꯝ ꯍꯥꯏꯗꯔꯛꯀꯦ ꯅꯪ ꯉꯛꯅꯤꯀꯣ ꯈꯣꯡꯗ꯭ꯔꯨꯝ ꯊꯣꯡꯕꯥ ꯆꯥꯗꯦ ꯇꯣꯔꫭꯕꯣꯠ ꯁꯨ ꯨꯃꯔꫭꯡꯕꯒꯨꯝꯕ ꯑꯝꯇ ꯆꯥꯗꯦ ꯇꯣꯔꯕꯣꯠ ꯆꯝꯐꯨꯠ ꯀꯨꯝꯕ ꯑꯝꯇ ꯆꯥꯗꯦ ꯆꯝꯐꯨꯠꯇꯥ ꯆꯥꯏꯁꯦ
ꯀꯩꯅꯣ ꯃꯥꯏꯔꯦꯟ ꯆꯝꯐꯨꯠꯅꯦ ꯑꯗꯨꯒ ꯊꯕꯤ ꯆꯝꯐꯨꯠꯀꯥ ꯑꯅꯤꯗꯨ ꯈꯛꯇꯪ ꯆꯥꯏ꯫
ꯎꯝꯝ
ꯑꯇꯩ ꯆꯝꯐꯨꯠ ꯆꯥꯗꯦ ꯑꯗꯨꯒ ꯈ꯭ꯋꯥꯏꯗꯒꯤ ꯃꯤꯅ ꯁꯥꯎꯅꯤꯡꯒꯗꯕ ꯑꯃꯅꯥ ꯏꯔꯣꯝꯕꯁꯦ ꯃꯤꯅ ꯌꯥꯝꯅ ꯄꯥꯝꯅ ꯆꯥꯅꯕꯁꯦ ꯑꯩꯗꯤ꯫ ꯎꯝ ꯑꯩꯈꯣꯏ ꯃꯥ ꯍꯣꯏꯅ ꯄꯤꯛꯏꯉꯩꯗ ꯏꯔꯣꯝꯕꯁꯦ ꯄꯤꯖꯔꯛꯑꯒꯗꯤ ꯑꯩꯗꯨ ꯆꯥꯔꯛꯀꯗꯧꯕꯅꯦꯕ ꯑꯗꯨ ꯃꯣꯔꯣꯛꯇꯣ ꯑꯩꯈꯣꯏꯒꯤ ꯌꯨꯝꯗꯣ ꯃꯣꯔꯣꯛ ꯌꯥꯝ ꯍꯦꯟꯅ ꯆꯥꯈꯤꯗꯕꯒꯤ ꯏꯔꯣꯟ ꯇꯥꯔꯒꯁꯨ ꯑꯂꯨꯒ ꯊꯨꯝꯒꯥ ꯇꯧꯔꯒꯥ ꯇꯣꯠꯂꯒ ꯆꯥꯔꯛꯄꯥ ꯑꯇꯣꯞꯄꯥ ꯍꯤꯟꯖꯥꯡ ꯊꯣꯡꯕ ꯀꯥꯡꯍꯧ ꯊꯣꯡꯕ ꯑꯗꯨꯃꯥꯏꯅ ꯇꯧꯔꯒ ꯆꯥꯔꯛꯄꯒꯤ ꯏꯔꯣꯟꯕꯁꯦ ꯆꯥꯕ ꯑꯗꯨꯝ ꯍꯧꯖꯤꯛꯁꯨꯅꯤ ꯀꯤꯖꯈꯤꯕꯒꯤ꯫ ꯍꯧꯖꯤꯛꯁꯨ ꯑꯗꯨꯝ ꯆꯥꯕꯗ ꯆꯥꯅꯤꯡꯗ꯭ꯔꯦꯕ
ꯎꯝꯝ
ꯃꯤꯅ ꯈ꯭ꯋꯥꯏꯗꯒꯤ ꯁꯥꯎꯅꯤꯡꯅꯕ ꯏꯔꯣꯝꯕꯁꯤꯃ ꯆꯥꯗ꯭ꯔꯦ
ꯑꯂꯨ ꯀꯩꯀꯥ ꯏꯔꯣꯟꯕ ꯆꯥꯔꯛꯄꯅꯤꯅ ꯑꯗꯨꯝ ꯆꯥꯕꯗꯤ ꯌꯥꯕꯅꯤ ꯅꯪ ꯅꯪꯅ ꯍꯦꯟꯅꯥ ꯈꯪꯖꯤꯟꯗ꯭ꯔꯒꯗꯤꯀꯣ꯫
ꯎꯝꯝ ꯃꯥꯅꯦ ꯑꯗꯨ ꯑꯩꯗꯣ ꯍꯥꯎꯔꯝꯗꯣꯏꯕꯣꯏ ꯅꯤꯡꯗꯅ ꯆꯥꯔꯨꯕꯅꯤꯕꯥ ꯏꯔꯣꯟꯕꯗꫭ ꯑꯗꯣ ꯍꯥꯎꯔꯝꯗ꯭ꯔꯦꯕ ꯏꯔꫭꯟꯕꯗꫭ ꯃꯈꯟ
ꯑꯗꯨ ꯐꯖꯅ ꯂꯣꯜꯂꯕꯩꯅꯦ ꯑꯥ ꯑꯍꯥꯎꯕꯅ ꯑꯍꯥꯎꯕꯥ ꯃꯤꯅ ꯂꯣꯜꯂꯗꯤ ꯅꯪ
ꯎꯝ ꯑꯩꯈꯣꯏ ꯃꯥꯥꯅ ꯂꯣꯟꯕꯗꯣ ꯃꯤꯅ ꯑꯗꯨꯝ ꯍꯥꯎꯑꯦ ꯍꯥꯎꯋꯤꯅ ꯑꯗꯨꯝ ꯆꯥꯏꯑꯦꯕ ꯑꯗꯣ ꯑꯩꯅꯗꯤ ꯁꯨꯡꯇꯪ ꯇꯟꯕꯤꯔꯨꯗꯔꯦꯕ ꯑꯗꯩ ꯑꯇꯣꯞꯄ ꯎꯁꯣꯞꯀꯨꯝꯕ ꯑꯗꯒꯤ ꯇꯧꯕ ꯈꯣꯠꯄ ꯑꯩꯈꯣꯏꯗꯤ ꯀꯩꯀꯥ ꯃꯤ ꯂꯩꯇꯕꯥ ꯑꯣꯏꯔꯁꯨ ꯑꯗꯩ ꯃꯤ ꯂꯨꯍꯣꯡꯕꯥ ꯑꯣꯏꯔꯁꯨ꯫ ꯆꯥꯛ ꯏꯟꯕꯥ ꯑꯣꯏꯔꯁꯨ ꯂꯣꯏꯅ ꯑꯗꯨꯝ ꯆꯥꯛꯀꯨꯝꯕꯥ ꯇꯧꯕꯗꯣ ꯏꯔꯣꯟꯕꯗꯤ ꯑꯗꯨꯝ ꯂꯣꯏꯅ ꯁꯣꯏꯗꯕꯤꯗ ꯍꯥꯞꯄꯤꯗꯅꯥ
ꯎꯝ
ꯑꯗꯨ ꯑꯩꯗꯤ ꯑꯃꯠꯇ ꯆꯥꯕꯤꯗꯕ
ꯀꯩ ꯀꯩ ꯌꯥꯥꯔꯤꯕ ꯅꯪꯒꯤꯗꯨꯗꯤ
ꯆꯥꯕꯗꯤ ꯌꯥꯝꯃꯤꯍ° ꯉꯥ ꯊꯣꯡꯕ ꯑꯃ ꯆꯥꯔꯦ ꯌꯦꯟ ꯊꯣꯡꯕꯁꯨ ꯆꯥꯏ
ꯑꯥ
ꯑꯗꯥꯒꯤ ꯍꯋꯥꯏ ꯊꯣꯡꯕ ꯀꯥꯡꯁꯣꯏ ꯊꯣꯡꯕ ꯁꯧꯒ꯭ꯔꯤ ꯊꯣꯡꯕ ꯑꯗꯨꯁꯨ ꯆꯥꯏ ꯃꯥꯏꯔꯦꯟ ꯊꯣꯡꯕꯥ ꯄꯥꯝꯅ ꯆꯥꯏ ꯈ꯭ꯋꯥꯏ ꯄꯥꯝꯕꯥ ꯑꯃ ꯀꯩꯅꯣꯗꯣ ꯎꯝ ꯍꯋꯥꯏꯖꯥꯔ ꯆꯒꯦꯝꯄꯣꯝꯕꯗꯨ ꯍꯋꯥꯏꯖꯥꯔꯒꯥ ꯐꯨꯠꯂꯒ ꯍꯋꯥꯏꯖꯥꯔꯒ ꯇꯧꯔ ꯆꯥꯕꯗꯣ ꯑꯗꯨꯅ ꯆꯥꯏ ꯎꯇꯤ ꯊꯣꯡꯕ ꯆꯥꯏ
ꯆꯥꯏ
ꯀꯥꯡꯍꯧ ꯆꯥꯏ ꯑꯂꯨ ꯁꯣꯛ ꯊꯣꯡꯕꯁꯨ ꯆꯥꯏ ꯑꯩꯈꯣꯏꯒꯤ꯫ ꯃꯩꯇꯩꯒꯤ ꯑꯁꯦꯡꯕꯥ ꯍꯤꯟꯖꯥꯡꯒꯩꯁꯦ ꯀꯩꯀꯩ ꯑꯣꯏꯗꯣꯏꯅꯣ? ꯏꯔꯣꯡꯕ ꯃꯅꯤ
ꯎꯇꯤ ꯆꯝꯐꯨꯠ ꯎꯇꯤꯁꯨ꯫
ꯎꯇꯤ ꯆꯝꯐꯨꯠ ꯆꯒꯦꯝꯒꯣꯝꯕ
ꯇꯔꯄꯨꯝꯕ
ꯆꯥꯒ°ꯝ ꯄꫭꯝꯕꯥ ꯆꯥꯅꯤꯡꯉ°
ꯑꯗꯣ ꯉꯥ ꯊꯣꯡꯕꯁꯤꯁꯨ ꯑꯣꯏꯗꯥꯢꯅꯦ
ꯍꯣꯏ ꯉꯥ ꯊꯣꯡꯕꯥ ꯑꯗꯨꯝ ꯔꫭꯏꯔꯅꯤ ꯅꯣꯏꯒꯤꯗꯤ ꯏꯃꯣꯏꯅꯨ ꯇꯧꯕꯗ ꯉꯥ ꯊꯣꯡꯕ꯭ꯔꯥ
ꯑ ꯑꯥ
ꯑꯩꯈꯣꯏꯁꯨ ꯊꯣꯡꯉꯦ ꯑꯗ ꯃꯤ ꯈꯔꯗꯤ ꯎ ꯊꯨꯡꯅꯖꯕꯒ ꯂꯩꯈꯔꯕꯗꯤ ꯉꯥ ꯀꯠꯄꯗꯣ ꯐꯠꯇꯦ ꯀꯥꯏꯅꯀꯣ ꯁꯖꯤꯕꯨꯁꯔꯥꯕ ꯁꯖꯤꯕꯨ ꯆꯩꯔꯥꯎꯕ ꯅꯨꯃꯤꯠꯇ ꯑꯩꯈꯣꯏ ꯉꯥ ꯊꯣꯉ ꯌꯨꯝꯊ ꯈꯨꯗꯤꯡꯃꯛꯇ ꯂꯣꯏ ꯂꯥꯟꯥꯟꯕ ꯈꯣꯠꯄ ꯇꯧꯋꯦ ꯑꯗꯣ ꯃꯤ ꯈꯔꯗꯤ ꯁꯖꯤꯕꯨ ꯆꯩꯔꯥꯎꯕ ꯅꯨꯃꯤꯠꯇ ꯉꯥ ꯊꯣꯡꯕ ꯐꯠꯇꯦꯅ ꯉꯥ ꯊꯣꯡꯅꯗꯕꯁꯨ ꯌꯥꯎꯋꯦ
ꯑꯗꯨ ꯑꯗꯨꯃꯗꯤ ꯈꯪꯗꯦ ꯑꯩꯁꯨ ꯇꯥꯗꯦ ꯅꯪ ꯉꯁꯤ
ꯅꯣꯏꯗꯤ ꯑꯗꯨꯝ ꯍꯤꯡꯕ꯭ꯔ
ꯑꯩꯈꯣꯏꯗꯤ ꯉꯍꯥ ꯑꯗꯨꯝ ꯊꯣꯡꯉꯦ ꯁꯥ ꯌꯦꯡꯒꯦꯀꯥ ꯌꯥꯝ ꯍ°ꯟꯅꯥ ꯆꯥꯗꯦꯕ
ꯍꯣꯏ ꯁꯥ ꯌ°ꯟ ꯑꯇꯩꯗꯤ ꯆꯥꯗꯦ ꯑꯗꯣ ꯆꯩꯔꯥꯎꯕꯒꯤ ꯌꯟꯕꯗꯨꯗꯤ ꯉꯥꯗꯤ ꯑꯗꯨꯝ ꯇꯧꯋꯦ ꯆꯩꯔꯥꯎꯕ ꯌꯧꯍꯟꯅꯤꯡꯉꯤ
ꯍꯣꯏ
ꯃꯈꯜ ꯃꯈꯜ ꯊꯣꯡꯗꫭꯅꯤ
ꯍꯟꯗꯛꯀꯤꯗꯤ ꯂꯣꯖꯔꯦꯅꯦ
ꯑꯝ ꯍꯟꯇꯛꯀꯤꯗꯤ ꯂꯣꯏꯈ꯭ꯔꯦ ꯍꯟꯇꯛꯀꯤ ꯑꯩꯈꯣꯏꯅ ꯉꯥꯏꯗꯣꯏꯁꯦ ꯈꯧꯔꯥꯡꯅꯥ ꯅꯤꯉꯣꯜ ꯆꯥꯛꯀꯧꯕꯥ ꯍꯥ ꯑꯗꯨꯒꯥ ꯗꯤꯋꯥꯂꯤꯒꯅꯤꯀꯣ꯫
ꯃꯥꯅꯤ ꯑꯗꯨ ꯀ꯭ꯔꯤꯁꯅꯖꯃꯁꯨ ꯌꯥꯝ ꯅꯨꯡꯉꯥꯏ
ꯍꯥ
ꯀ꯭ꯔꯤꯁꯅꯖꯔꯃꯁꯨ ꯅꯨꯡꯉꯥꯏꯕ ꯀꯥꯡꯁꯨ ꯑꯗꯨꯝ ꯅꯨꯡꯉꯥꯏꯕꯅꯦ ꯌꯥꯝ ꯀꯟꯅ ꯅꯠꯇ꯭ꯔꯁꯨ
ꯑꯩꯈꯣꯏꯒꯤ ꯀꯥꯡꯁꯤꯁꯨ ꯄꯔꯤꯈꯥꯗ ꯃꯔꯛꯇ ꯇꯥꯁꯜꯂꯃꯤꯅ ꯅꯨꯡꯉꯥꯏꯐꯝꯁꯨ ꯈꯪꯉꯔꯣꯏ ꯆꯠꯄꯁꯨ ꯌꯥꯔꯔꯣꯏ ꯑꯗꯨꯗꯗꯒꯤ ꯀ꯭ꯁꯅꯖꯟꯃꯗꯨ ꯃꯗꯤꯤ ꯑꯩꯣꯏꯒꯤꯗꯤ ꯊꯥꯏꯅꯅꯤꯡꯗꯦ ꯀꯔꯤꯝ ꯇꯧꯔꯛꯇꯦ ꯑꯗꯨꯝ ꯀꯃꯥꯏ ꯀꯃꯥꯏꯅ ꯇꯧꯒ ꯀꯩ ꯈꯪꯗꯦ
ꯀ꯭ꯔꯤꯁꯥ ꯖꯔꯃ ꯅꯨꯃꯤꯠꯗꯤ ꯈꯪꯗꯦ ꯑꯇꯣꯞꯄ ꯑꯗꯨ ꯀꯣꯏꯕ ꯀꯩꯀꯥꯗꯤ ꯆꯠꯅꯩꯀꯣ ꯆꯥꯛ ꯆꯥꯅꯩ
ꯍ
ꯎꯝ
ꯅꯪ ꯆꯥꯛꯀꯧꯕꯥ ꯆꯠꯀꯗ꯭ꯔꯣ?
ꯆꯥꯛꯀꯧꯕ ꯈꯪꯗꯦ ꯕꯇꯣꯟ ꯇꯧꯔꯛꯑ ꯑꯗꯨ ꯆꯠꯀꯅꯤ ꯑꯗꯨꯝ ꯆꯠꯂꯂꯤꯗ ꯑꯉꯥꯡ ꯃꯆꯥꯅꯤꯅ
ꯑꯩꯈꯣꯏꯗꯤ ꯑꯗꯨꯝ ꯆꯠꯂꯤ ꯆꯥꯛꯀꯧꯕꯁꯤ ꯍꯥꯏꯕꯗꯤ ꯍꯥꯏꯔꯛꯑꯗꯤ ꯍꯥꯏꯕꯅꯤꯀꯣ ꯍꯥꯏꯔꯗꯨꯗꯤ ꯆꯠꯇꯦ
ꯑꯗꯨꯈꯗ ꯀꯧꯏꯅꯤꯡꯉꯥꯏ ꯂꯩꯇꯗꯤ ꯀꯃꯥꯏꯅ ꯆꯠꯅꯤ ꯅꯨꯡꯁꯤ ꯑꯩ ꯄꯤꯛꯏꯉꯩꯒꯤꯅ ꯍꯦꯟꯅ ꯅꯨꯡꯁꯤꯗ꯭ꯔꯣ
ꯑꯗꯨ ꯄꯤꯛꯏꯉꯩꯒꯤꯅ ꯅꯨꯡꯁꯤ ꯑꯩꯈꯣꯏꯅ ꯑꯩꯈꯣꯏ ꯆꯥꯛꯀꯧꯕ ꯆꯠꯂꯦ ꯍꯧꯖꯤꯛꯇꯤ ꯆꯥꯎꯔꯛꯑꯕꯅꯤꯅꯥ ꯆꯠꯅꯤꯡꯕꯁꯨ ꯍꯦꯟꯅꯥ ꯐꯥꯎꯗ꯭ꯔꯦ꯫ ꯆꯥꯛꯀꯧꯕ ꯂꯥꯛꯀꯅꯤ ꯍꯥꯏꯕꯗꯨꯁꯨ ꯍꯦꯟꯅ ꯈꯣꯏꯗꯥꯔꯨꯕꯗꯨ ꯑꯣꯏꯗ꯭ꯔꯦ ꯑꯗꯨꯗ ꯄꯤꯛꯏꯉꯩꯗꯨꯗꯤ ꯑꯩꯈꯣꯏ ꯎ ꯑꯩꯈꯣꯏ ꯏꯃ ꯃꯣꯏꯅꯒ ꯆꯥꯛꯀꯧꯕꯤꯒꯦ ꯈꯣꯠꯀꯦꯒ ꯍꯥꯏꯔꯛꯄ ꯃꯇꯝꯗ ꯆꯥꯛꯀ ꯆꯠꯂꯅꯤꯅ ꯑꯩꯈꯣꯏꯅ ꯍꯔꯥꯎꯖꯕꯗꯣ ꯑꯗꯨꯗꯩ ꯗꯈꯤꯅꯥ ꯐꯪꯉꯅꯤꯅ ꯑꯗꯩ ꯃꯣꯏꯅ ꯐꯨꯔꯤꯀꯠ ꯊꯣꯛꯂꯛꯄ ꯑꯗꯨ ꯌꯥꯝ ꯍꯔꯥꯎ ꯂꯨꯄꯥ ꯇꯔꯥꯒ ꯄꯤꯔꯛꯑꯗꯤ ꯑꯃꯨꯛ ꯀꯦꯟꯅ ꯍꯔꯥꯎꯕꯒ ꯄꯤꯉꯤꯗꯨꯗꯤ ꯍꯧꯖꯤꯛꯇꯤ ꯂꯨꯄꯥ ꯊꯔꯥꯗꯧꯗꯤ ꯆꯠꯄꯨꯗꯤ ꯆꯠꯅꯗ꯭ꯔꯦ ꯑꯩꯈꯣꯏꯗꯤ ꯆꯥꯎꯔꯕꯥꯅꯤꯅ
ꯅꯨꯡꯉꯥꯏꯔꯝꯅꯤ ꯍꯦ ꯏꯟꯁꯥꯡꯒ ꯑꯍꯥꯎꯕꯒꯥ ꯆꯥꯔꯅꯤ ꯈꯟꯕꯗ
ꯎꯝ ꯍꯦꯟꯖꯥꯡ ꯑꯍꯥꯎꯕ ꯆꯥꯔꯅꯤꯅ ꯎꯝ ꯍꯥꯎꯕꯅꯤꯀꯣ
ꯎꯝ ꯏꯃꯥꯟꯅꯕꯤ ꯅꯪ ꯊꯩꯕꯣꯡ ꯆꯥꯕ꯭ꯔꯣ
ꯐꯩꯕꯣꯡ ꯆꯥꯕꯗꯤ ꯆꯥꯏꯌꯦ ꯅꯪ ꯆꯥꯕ꯭ꯔꯥ
ꯆꯥꯏ
ꯅꯪꯒꯤ ꯂꯩꯕ
ꯅꯪꯒꯤ ꯍꯧꯖꯤꯛꯇꯤ ꯂꯩꯇꯦ ꯌꯨꯝ ꯑꯥ ꯊꯥꯡꯉꯗꯤ ꯄꯥꯟꯕꯅꯦ ꯑꯗꯣ ꯑꯩꯈꯣꯏꯗꯣ ꯃꯁꯥ ꯀꯩꯀꯥ ꯀꯛꯄꯒꯤꯅꯦ
ꯎ
ꯍꯥꯟꯅꯗꯤ ꯃꯌꯥꯝ ꯄꯥꯜꯂꯝꯃꯦꯕ ꯑꯩꯈꯣꯏꯒꯤ ꯀꯥꯡ ꯑꯍꯥꯟꯕ ꯅꯨꯃꯤꯠꯇꯣ
ꯎꯝ
ꯑꯗꯨꯗ ꯎꯁꯣꯞ ꯀꯩꯀꯥ ꯂꯥꯏꯗ ꯀꯠꯂꯦꯕ ꯑꯩꯈꯣꯏ ꯌꯨꯝꯈꯛꯀꯤ ꯑꯣꯏꯅ ꯇꯣꯉꯥꯟꯅ
ꯎꯝ ꯑ
ꯎ ꯑꯗꯨꯒꯤ ꯇꯧꯔ ꯃꯇꯨꯡꯗ ꯑꯗꯨ ꯀꯛꯈ꯭ꯔ ꯃꯇꯨꯡꯗ ꯑꯩꯈꯣꯏ ꯊꯦꯕꯣꯛ ꯃꯌꯥꯝ ꯄꯥꯟꯕꯅꯤꯅ ꯑꯗꯨꯝ ꯃꯤꯅ ꯂꯩꯅꯕ ꯂꯥꯛꯑꯦꯕ ꯅꯪ ꯆꯤꯛꯇꯤ ꯃꯁꯥ ꯀꯛꯈ꯭ꯔꯕꯅꯤꯅ ꯑꯃꯈꯛꯇꯪꯒ ꯄꯥꯟꯕꯒ ꯌꯥꯎꯋꯦꯕ ꯑꯣ ꯍꯧꯖꯤꯛꯇꯤ ꯗꯤ ꯀꯃꯥꯏꯅ ꯇꯧꯔꯕꯅꯣꯗꯤ ꯈꯪꯗꯦ
ꯑꯣꯏ ꯄꯥꯜꯂꯗꯤ ꯄꯨꯔꯛꯑꯣꯅꯦ ꯍꯥꯎꯕꯅꯤ ꯍꯥꯏꯕꯗꯤ ꯃꯥꯒꯤ ꯃꯇꯣꯡꯗꯣ ꯑꯗꯨꯗꯣ ꯑꯗꯨꯗꯒꯤꯗꯤ ꯑꯩꯒꯤ ꯃꯥꯒꯤ ꯃꯔꯨꯗꯨꯅꯦꯅ ꯍꯥꯎꯋꯦ ꯃꯔꯨꯗ ꯐꯨꯠꯂꯒ ꯊꯩꯕꯨꯡꯒꯤ ꯃꯔꯨꯗ ꯐꯨꯠꯂꯒ ꯆꯥꯕꯗꯣ ꯌꯥꯝ ꯑꯣꯏꯅꯝꯃꯦ
ꯊꯨꯝ ꯈꯔ ꯍꯥꯞꯄꯒ ꯑꯗꯨꯅ ꯁꯨꯝ ꯃꯍꯥꯎ ꯂꯩꯕꯅꯦ
ꯍꯣꯏ ꯑꯩꯗꯤ ꯃꯇꯨꯡꯗꯣ ꯑꯩꯈꯣꯏ ꯃꯥ ꯍꯣꯏꯗ ꯂꯣꯏ ꯄꯤꯖꯊꯣꯛꯑꯅꯤꯕ ꯃꯇꯨꯡꯗꯨꯗꯤ ꯆꯥ ꯍꯩꯇ꯭ꯔꯅꯤ ꯅꯪ ꯈꯔꯥꯎ ꯃꯅꯨꯡꯗꯗꯨ ꯅꯪ ꯅꯪ ꯂꯥꯎꯔꯒ ꯁꯤꯠ ꯂꯥꯎꯔꯒ ꯂꯩꯇ꯭ꯔꯦ ꯅ ꯊꯤꯕꯣꯡꯗꯨ
ꯎꯝ ꯑꯗꯣ ꯃꯔꯔꯨ ꯍꯣꯏ ꯑꯁꯀꯤꯖꯌꯦ ꯃꯅꯝꯕꯨꯗꯤ ꯅꯨꯡꯁꯤꯌꯦ ꯊꯦꯕꯣꯡ ꯁꯦꯀꯣ
ꯎ
ꯑꯣ ꯑꯩꯈꯣꯏꯒꯤ ꯍꯛꯆꯥꯡꯗ
ꯇ ꯀ ꯍꯥ
ꯊꯩꯕꯣꯡꯁꯦ ꯑꯃ ꯍꯛꯆꯥꯡ ꯐꯅꯕ ꯊꯩꯕꯣꯡꯗꯣ ꯑꯗ ꯂꯣꯠꯁꯟꯒꯨꯝꯕ ꯑꯩꯈꯣꯏ ꯍꯛꯆꯥꯡꯗ ꯇꯩꯅꯕ ꯄꯣꯠꯇꯣ
ꯑꯥ
ꯑꯗꯨꯒꯨꯝꯕ ꯁꯦꯝꯕ ꯌꯥꯅꯤꯕ ꯑꯃꯅꯝ ꯃꯌꯥꯝ ꯅꯨꯡꯁꯤꯌꯦꯕ
ꯎꯝ ꯑꯁꯤ ꯑꯗꯨ ꯍꯥꯎꯕ ꯍꯥꯎꯇꯕ ꯂꯩꯕꯅꯦꯕ ꯊꯩꯕꯨꯡꯁꯤꯁꯨ ꯁꯥꯕꯗ ꯑꯁ ꯑꯍꯥꯎꯕꯗꯨꯒꯤ ꯃꯇꯝꯗꯨꯗꯤ ꯂꯣꯏꯔꯦ ꯑꯗꯨꯝ ꯊꯩꯕꯣꯡ ꯑꯃꯨꯟꯕ ꯂꯩꯕꯁꯦ ꯑꯗꯨꯝ ꯑꯁ ꯃꯅꯝ ꯀꯟꯕꯗꯣ ꯌꯥꯝꯅ ꯃꯅꯝ ꯅꯨꯡꯁꯤꯕꯗꯣ
ꯑꯥ ꯑꯥ ꯍꯣꯏ ꯎꯝ ꯑꯗꯨꯗꯩ ꯊꯩꯕꯣꯡꯁꯦ ꯁꯪ ꯑꯗꯨ ꯆꯥꯕ ꯌꯥꯏꯗꯁꯨ ꯍꯥꯏꯅꯤꯡꯉꯤꯀꯣ
ꯀꯃ
ꯐꯩꯕꯣꯁꯦ ꯁ ꯑ ꯁꯪꯉꯤꯉꯩꯗ ꯀꯥꯡꯉꯧ ꯉꯧꯔꯒ ꯃ
ꯎꯁꯣ ꯀ ꯀꯀꯥ ꯂꯤꯗꯣ ꯊꯦꯕꯨꯡ ꯑꯁ
ꯎꯝ ꯎꯝ
ꯑꯗꯨ ꯊꯣꯡꯗꯣꯏꯅꯤ
ꯅꯪ ꯍꯌꯦꯡ ꯁꯪꯒꯗ꯭ꯔꯣ ꯍꯌꯦꯡ ꯑꯒꯤ ꯉꯥꯏꯍꯥꯛ ꯀꯣꯏꯊꯣꯔꯛꯑꯣꯗꯅ ꯑꯩꯈꯣꯏꯔꯣꯝꯗ ꯑꯗꯨ ꯅꯪꯒꯤ ꯀꯩꯀꯥꯗꯨꯁꯨ ꯀꯥꯞꯂꯤꯕ
ꯍꯣꯏ ꯍꯣꯏ ꯍꯣꯏ ꯑꯩꯣꯏ ꯊꯔꯛꯀꯦ
ꯎꯝ ꯀꯊꯔꯣ ꯑꯁ ꯑꯗꯨꯗꯒꯤ ꯀꯨꯏꯗ꯭ꯔꯤꯅꯦꯀꯣ ꯄꯔꯤꯈꯥꯗ ꯑꯩꯅ ꯑꯁ ꯌꯥꯝ ꯄꯥꯈꯠꯂꯦ ꯄꯥꯕꯁꯨ
ꯑ ꯂꯨꯖ ꯂꯨꯏꯌꯦꯃꯣ
ꯌꯥꯝꯁꯒꯤ ꯀ꯭ꯂꯥꯁ ꯑꯗꯨꯁꯨ ꯐꯖꯅ ꯍꯟꯗꯛꯇꯤ ꯀꯥꯍꯧꯗ꯭ꯔꯕꯅꯤꯅ ꯌꯥꯝ ꯍꯦꯟꯅ ꯂꯩꯇꯕꯗꯣ ꯑꯣꯖꯥꯅ ꯄꯤꯔꯁꯤꯡꯗꯣ
ꯎꯝ
ꯃꯈꯈꯜꯂꯤ
ꯑꯩ ꯀꯃꯥꯏꯅ ꯇꯧꯗꯣꯏꯅꯣ ꯈꯪꯗꯦ
ꯍꯈꯒ
ꯊꯦ
ꯄꯩꯈꯥꯥꯁꯦ ꯈꯔ ꯉꯟꯅ ꯅꯍꯥꯟ ꯇꯧꯔꯝꯃꯒꯦꯗꯤ ꯀꯥꯡ ꯌꯥꯎꯕ ꯅꯪꯅꯕ ꯀꯥꯡ ꯀꯥꯡ ꯑꯍꯧꯕ ꯅꯨꯃꯤꯠꯇꯨ ꯌꯥꯎꯕ ꯅꯨꯃꯤꯠꯇꯁꯨ ꯀꯥꯡꯂꯤꯌꯥ ꯌꯦꯅꯃꯤꯠꯇꯕꯨꯗꯤꯅꯤꯅ
ꯀꯦꯟꯁꯨ ꯅꯪꯗꯕ꯭ꯔꯥ
ꯀꯥꯡꯉꯦꯟꯁꯨ ꯅꯪꯗꯤ ꯇꯥꯡ ꯀꯨꯟ ꯇꯔꯦꯠꯇ ꯑꯣꯏꯗꯣꯏꯅꯦ ꯀꯥꯡꯉꯦꯟ ꯇꯥꯡ ꯀꯨꯟ ꯃꯔꯤꯅꯤ ꯍꯥꯏꯇꯥꯔꯅꯦ
ꯑꯥꯎ ꯀ ꯑ ꯍꯗꯗꯤ ꯄ ꯈꯪꯗ꯭ꯔꯦ ꯑꯗꯨꯒꯨꯝꯕꯒꯤ ꯌꯨꯝꯗ ꯂꯩꯉꯥꯏꯗꯅ ꯈꯔ ꯈꯪꯉꯦ
ꯍꯣꯏ ꯃꯊꯪ ꯊꯥꯗ ꯑꯣꯏꯅ
ꯊꯗ ꯆ
ꯍꯔꯥꯎ ꯀꯨꯝꯍꯩ ꯂꯥꯛꯄꯗ ꯑꯣꯏꯅ ꯄꯨꯂꯞ ꯁꯔꯨꯛ ꯌꯥꯃꯤꯟꯅꯔ ꯂꯣꯏꯔꯦ ꯅꯠꯇ꯭ꯔꯥ
ꯎꯝ ꯗꯤꯋꯥꯂꯤꯁꯨ ꯋꯥꯜꯅꯤꯌꯦ
ꯎꯝ ꯎꯝ
ꯗꯨꯀꯥꯟꯗꯅ ꯑꯃꯨꯛ ꯑꯁ ꯈꯪꯗꯦ ꯆꯥꯛꯀꯧꯕ ꯗꯤꯋꯥꯂꯤ ꯀꯩꯀꯥꯁꯨ ꯑꯃꯨꯛ ꯑꯦꯛꯖꯥꯝꯃꯤ ꯈꯟꯕꯗ ꯑꯃꯨꯛ ꯃꯔꯥꯡ ꯃꯔꯥꯡ ꯄꯥꯐꯝ ꯈꯪꯍꯣꯏꯗꯣꯛꯏ ꯂꯥꯡꯐꯝ ꯈꯪꯍꯣꯏꯗꯣꯏꯅꯤꯣ
ꯍꯣꯏ ꯑꯗꯨꯁꯨ ꯑꯃꯨꯛ ꯄꯟꯊꯥ ꯂꯩꯔꯝꯄꯅꯤ ꯄꯥꯈꯠꯂꯦ ꯍꯣꯏ ꯍꯣꯏ ꯑꯗꯨꯗꯤ ꯎꯝ ꯉꯁꯤꯒꯤꯗꯤ ꯊꯝꯃꯀꯣ
ꯍꯣꯏ ꯍꯣꯏ ꯍꯣꯏ ꯍꯣꯏ
ꯎꯝ ꯎꯝ ꯊꯝꯃꯦ ꯊꯝꯃꯦ ꯎꯝ